ꯍꯜꯂꫭ
ꯍꯣꯏ ꯇꯥꯏꯌꯦ
ꯀꯔꯤ ꯇꯧꯔ ꯂꯩꯕ꯭ꯔꯣ
ꯀꯩꯁꯨ ꯇꯧꯗꯦ ꯍꯧꯖꯤꯛꯇꯤ ꯅꯪꯗꯤ
ꯑꯩꯗꯤ ꯗ꯭ꯔꯃꯥ ꯌꯦꯡꯁꯤꯔꯥ ꯍꯥꯏꯅ ꯈꯜꯂ ꯂꯩꯕꯅꯦ
ꯀꯔꯤ ꯗ꯭ꯔꯃꯥ ꯌꯦꯡꯗꯣꯏꯅꯣ
ꯑꯩꯁꯦ ꯍꯧꯖꯤꯛꯀꯥꯟꯁꯦ ꯆꯥꯏꯅꯤꯁ ꯗ꯭ꯔꯃꯥ ꯑꯣꯏꯅ ꯀꯟꯅ ꯌꯦꯡꯉ ꯂꯩꯕꯅꯦ
ꯌꯦꯡꯕ ꯅꯨꯡꯉꯥꯏꯕ꯭ꯔꯅꯦ
ꯎꯝ ꯎꯝ ꯍꯣꯏ ꯑꯩꯗꯤ ꯑꯅꯝꯕ ꯀꯩꯅꯣ ꯆꯥꯏꯅꯤꯁ ꯗ꯭ꯔꯃꯥꯅ ꯄꯥꯝꯕꯅꯤꯅꯦ
ꯑꯗꯣ ꯑꯗꯨꯃꯥꯏꯅ ꯇꯧꯕꯅꯦ ꯑꯩꯈꯣꯏꯁꯦ ꯃꯅꯤꯄꯨꯔꯤꯒ ꯃꯅꯤꯄꯨꯔꯤ ꯌꯦꯡꯗ꯭ꯔꯤꯉꯩꯗꯗꯤ ꯁꯨꯡꯌꯦꯡ ꯌꯦꯡꯅꯤꯡꯗꯕꯅꯦꯕ ꯀꯣ ꯑꯗꯨꯒ ꯑꯩ ꯑꯩꯈꯣꯏꯅ ꯑꯃꯔꯛ ꯌꯦꯡꯈ꯭ꯔꯗꯤ ꯑꯗꯨꯝ ꯌꯦꯡꯅꯤꯡꯕꯗꯣ ꯑꯗꯨꯒ ꯀꯣꯔꯤꯌꯥꯟꯒꯤ ꯑꯣꯏꯔꯁꯨ ꯏꯪꯂꯤꯁꯀꯤ ꯑꯣꯏꯔꯁꯨ ꯁꯨꯡ ꯌꯦꯡꯗꯕꯅꯦꯕꯀꯣ ꯑꯗꯨꯕꯨ ꯑꯩꯈꯣꯏꯅ ꯍꯦꯛꯇ ꯌꯦꯡꯈ꯭ꯔꯕ ꯗꯤ ꯑꯗꯨꯝ ꯌꯦꯡꯅꯤꯡꯕꯅꯦ ꯑꯗꯨꯒꯤ ꯑꯣꯏꯔꯝꯅꯤ
ꯍꯣꯏ ꯑꯗꯨꯃꯥꯏꯅ ꯇꯧꯋꯦ ꯑꯩꯗꯤ ꯑꯦꯗꯤꯛ ꯆꯨꯔꯒ ꯂꯩꯕꯅꯦ ꯆꯥꯏꯅꯤꯁꯀꯤꯗ
ꯑꯩ ꯍꯟꯗꯛꯁꯦ ꯑꯩꯗꯤ ꯑꯝꯇ ꯌꯦꯡꯗꯦ ꯃꯨꯚꯤ ꯍꯥꯏꯕꯁꯤ ꯑꯝꯇ ꯌꯦꯡꯗꯦ ꯑꯗꯨꯕꯨ ꯑꯩꯅ ꯑꯥ ꯁꯣꯝꯃꯥꯁꯦ ꯍꯟꯗꯛ ꯐꯤꯂꯝ ꯑꯃ ꯑꯅꯧꯕ ꯊꯣꯛꯑꯦꯕꯀꯣ ꯑꯗꯨꯗꯣ ꯨ ꯌꯥꯝ ꯄꯥꯝꯃꯦ ꯌꯥꯝ ꯌꯦꯡꯅꯤꯡꯉ‌ꯦ
ꯍꯥꯏꯗꯤ ꯀꯥꯏꯗ ꯑꯦꯕꯥꯏꯂꯦꯕꯜ ꯑꯣꯏꯕ꯭ꯔꯥ
ꯑꯗꯨꯗꫭ ꯀꯩꯅꫭꯗ ꯑꯥ ꯃꯤꯁꯣ ꯍꯥꯏꯕ꯭ꯔꯥ ꯃꯣꯏꯒꯤ ꯃꯤꯁꯣ ꯑꯦꯞꯁ ꯍꯥꯏꯕ꯭ꯔꯥ
ꯎꯝ ꯑꯣ
ꯑꯗ
ꯑꯩꯉꯣꯟꯗꯁꯨ ꯍꯣꯔꯦꯟ ꯀꯩꯅꯣ ꯇꯧꯔꯝꯃꯣꯅꯦ
ꯍꯣꯔꯦꯟ ꯍꯣꯔꯦꯟ ꯊꯥꯔꯛꯑꯣꯅꯦ ꯌꯦꯡꯅꯤꯡꯉ‌ꯦ
ꯑꯩꯗꯤ ꯀꯩꯅꯣ ꯇꯧꯋꯦ ꯍꯥꯏꯗꯤ ꯑꯩ ꯑꯩꯉꯣꯟꯗ ꯂꯩꯇꯦ ꯑꯩꯗꯤ ꯀꯩꯅꯣꯗ ꯌꯦꯡꯕꯥꯋꯥꯅꯦ ꯍꯥꯏꯗꯤ ꯐꯨꯜ ꯃꯨꯚꯤ ꯑꯩꯁꯨ ꯌꯦꯡꯕ ꯐꯪꯗꯦ
ꯑꯣ ꯁꯣꯔꯠ ꯁꯣꯔꯠꯁ ꯈꯛꯇ ꯌꯦꯡꯉꯒ ꯂꯩꯕ ꯎꯝ
ꯃꫭꯏꯅ
ꯈꯪꯗ꯭ꯔꯦ ꯀꯔꯤꯔ ꯑꯃꯨꯛꯀꯥ ꯇꯧ ꯇꯧꯕ ꯍꯧꯔꯦ ꯅꯪꯒꯤꯁꯦ
ꯏꯁꯇꯣꯔꯤ ꯂꯤ ꯎ ꯀꯩꯅꯣ ꯇꯧꯕꯅꯦ ꯀꯣꯔꯤꯌꯥꯟꯒꯤ ꯀꯣꯔꯤꯌꯥꯟꯒꯤꯒ ꯆꯥꯏꯅꯤꯁ ꯑ ꯑꯗꯨ ꯃꯣꯏ
ꯑꯗꯨꯒꯤ ꯑꯗꯨꯒꯤ ꯑꯣ ꯑꯗꯨꯒꯤ ꯑꯣꯏꯔꯝꯅꯤ ꯃꯥꯗꯣ ꯍꯥꯏꯗꯤ ꯃꯥꯒꯤ ꯏꯟꯁꯇꯥꯒ꯭ꯔꯥꯝꯒꯨꯝꯕꯗ ꯃꯌꯥꯝ ꯊꯥꯒꯠꯂꯒ ꯂꯩꯕꯗꯣ
ꯎꯝꯍꯨꯝ ꯑꯗꯨ ꯅꯠꯇꯦ ꯑꯩꯅ ꯍꯥꯏꯗꯤ ꯅꯪꯅ ꯑꯩꯅ ꯍꯥꯏꯗꯤ ꯑꯗꯨ ꯅꯠꯇꯦꯕꯀꯣ ꯑꯩꯅ ꯍꯥꯏꯗꯤꯅꯦ ꯃꯣꯏꯒꯤ ꯍꯥꯏꯗꯤ ꯑ ꯁꯤ ꯏ ꯑꯣ ꯒꯨꯝ__ ꯕ ꯌꯥꯝ ꯌꯥꯝꯃꯤꯅ ꯀꯩꯅꯣꯗꯗꯤ ꯑꯗꯨꯒꯨꯝꯕꯒꯤ ꯏꯁ꯭ꯇꯥꯐ ꯇꯧꯋꯦ ꯍꯥꯏꯕ ꯑꯩꯅ ꯍꯥꯏꯗꯤ
ꯍꯣ ꯍꯣꯏ ꯍꯣꯏ ꯑꯗꯨꯃꯥꯏꯅꯗꯤ ꯇꯧꯅꯕꯅꯦ ꯑꯅꯝꯕꯗ ꯑꯗꯨꯕꯨ ꯑꯩꯗꯤ ꯃꯣꯗ꯭ꯔꯟꯗꯒꯤꯗꯤ ꯑꯦꯟꯁꯦꯟꯒꯤꯅ ꯌꯦꯡꯅꯤꯡꯉꯦ ꯑꯅꯝꯕ
ꯃꯤꯅ ꯑꯗꯨꯃꯥꯏꯅ ꯍꯥꯏꯅꯩꯕ ꯑꯗꯨꯗꯤ ꯑꯗꯨꯕꯨ ꯑꯩ ꯃꯣꯏꯅ ꯑ ꯅꯨꯄꯥꯁꯤꯡꯅ ꯅ ꯅꯨꯄꯤꯕꯨ ꯎꯄꯥꯞ ꯒꯨꯝꯕꯗꯣ ꯌꯥꯝ ꯄꯥꯝ
ꯑꯣꯐꯁꯦꯁ ꯆꯠꯄ ꯒꯨꯝꯕ ꯑꯅꯝꯕ
ꯑꯣꯏ
ꯑꯗꯨꯒꯤꯅꯤꯅꯦ ꯁ꯭ꯇꯦꯟꯗꯔꯠ ꯋꯥꯡꯍꯜꯂꯤꯗꯣ ꯅꯨꯄꯥ ꯊꯤꯕ ꯐꯪꯉꯔꯣꯏ ꯑꯗꯨꯃꯥꯏꯟ ꯇꯧꯔ ꯇꯧꯔꯗꯤ
ꯑꯗꯨꯒꯤ ꯑꯣꯏꯔꯝꯅꯤ ꯑꯩꯅ ꯐꯪꯗꯕꯗꯣ ꯑꯣꯏꯊꯣꯛꯇꯕ ꯉꯥꯛꯇ ꯃꯤꯁꯦ
ꯋꯥꯡꯍꯟ ꯋꯥꯡꯃꯟꯈ꯭ꯔꯦ ꯍꯥꯏꯕ
ꯑꯗꯨ ꯑꯩꯉꯣꯟ ꯑꯩꯉꯣꯟꯗꯗꯤ ꯑꯗꯨꯃꯥꯏꯅꯗꯤ ꯇꯧꯗꯦꯀꯣ
ꯀꯃꯥꯏꯟ ꯇꯧꯕꯔꯥ ꯑꯗꯨꯗꯤ ꯑꯗꯨꯅ
ꯑꯩ ꯑꯝꯇ ꯑꯝꯇ ꯇꯧꯗꯦ ꯑꯗꯨꯒꯨꯝꯕ
ꯅꯪꯅ ꯊꯤꯗꯕꯒꯤꯅꯦ ꯍꯥꯏꯌꯣ
ꯊꯤꯔꯁꯨ ꯐꯪꯗꯧ ꯃꯥꯟꯗꯦ
ꯊꯤꯔꯗꯤ ꯀꯃꯥꯏꯅ ꯐꯪꯉꯣꯏꯗꯣꯏꯅꯣꯅꯦ
ꯀꯃꯥꯏꯅ ꯊꯤꯔꯣꯏꯗꯣꯏꯅꯣꯍꯦ ꯅꯪꯁꯨ ꯑꯉꯛ ꯑꯉꯛꯄ ꯋꯥꯅꯦ
ꯍꯧꯖꯤꯛꯀꯥꯟꯗꯤ ꯐꯥꯔꯁ ꯃꯨꯚ ꯒꯨꯝꯕ ꯅꯨꯄꯥꯅ ꯇꯧꯒꯗꯕꯅꯦꯒꯨꯝꯕ ꯂꯩꯇ꯭ꯔꯕꯅꯦ ꯅꯨꯄꯤꯁꯨ ꯅꯨꯄꯥꯁꯨ ꯇꯧꯅꯔ ꯂꯩꯔꯕꯅꯦ ꯄꯥꯝꯕꯨ ꯄꯥꯝꯃꯔꯗꯤ ꯑꯩ ꯄꯥꯝꯃꯦ ꯍꯥꯏꯅ ꯇꯧ ꯇꯧ ꯇꯧꯊꯣꯛꯀꯗꯕꯅꯤꯅꯦ
ꯑꯁ ꯑꯩꯗꯤ ꯉꯝꯃꯔꯣꯏ ꯑꯩꯅ ꯄꯥꯝꯕ ꯂꯩꯔꯁꯨ ꯍꯧꯖꯤꯛ ꯍꯧꯖꯤꯛꯇꯤ ꯄꯥꯝꯕꯁꯨ ꯂꯩꯇꯦꯕꯀꯣ ꯑꯗꯨꯒ ꯑꯩꯅ ꯄꯥꯝꯕ ꯂꯩꯔꯝꯕꯒ ꯇꯥꯔꯁꯨ ꯑꯩꯗꯨ ꯁꯨꯡ ꯉꯝ ꯉꯝꯃꯔꯣꯏ ꯉꯝꯃꯔꯣꯏ ꯉꯝꯃꯔꯣꯏ ꯑꯝꯇ ꯂꯩꯇꯦ
ꯑꯩꯒꯤ ꯀꯩꯅꯣ ꯑꯃ ꯃꯔꯥꯝꯒꯤ ꯅꯨꯄꯥ ꯑꯃ ꯂꯩꯕꯗꯣ
ꯎꯝ
ꯁ꯭ꯄꯦꯔꯣꯗꯣ
ꯎꯝ ꯈꯪꯉꯦ
ꯑꯩꯉꯣꯟꯗ ꯃꯥꯒꯤ ꯅꯝꯕꯔ ꯂꯩꯔꯤꯌꯦꯕꯀꯣ ꯑꯗꯨꯒ ꯃꯥꯁꯨ ꯄꯣꯔꯆꯨꯒꯜ ꯁꯞꯄꯣꯔꯠ ꯇꯧꯕꯖꯥꯠꯅꯦꯕ
ꯑꯥ
ꯊꯋꯥꯏ ꯌꯥꯝ ꯁꯣꯛꯑꯒ ꯏꯊꯔꯒ ꯂꯩꯌꯦ ꯁ꯭ꯇꯦꯇꯁꯇ
ꯌꯥꯝ ꯅꯣꯛꯅꯤꯡꯉꯦ ꯑꯗꯨ ꯍꯧꯖꯤꯛ ꯐꯥꯎ ꯋꯥꯔꯤꯗꯤ ꯄꯥꯎꯗꯤ ꯐꯥꯎꯅꯕ꯭ꯔꯥ ꯀꯃꯥꯏꯅ ꯇꯧꯒꯦ
ꯐꯥꯎ ꯐꯥꯎꯅꯗꯦ ꯎꯝ ꯅꯍꯥꯟꯗꯤ ꯑꯩꯗꯤ ꯃꯥꯅ ꯇꯧꯔꯝꯃꯦ ꯑꯗꯨꯒ ꯁꯨꯡꯐꯥꯎ ꯐꯥꯎꯅꯗ꯭ꯔꯦ ꯅꯝꯕꯔꯁꯨ ꯂꯩꯌꯦ ꯍꯥꯏꯕ ꯑꯩ ꯈꯪꯗ꯭ꯔꯕꯅꯦ ꯑꯗꯨ ꯁ꯭ꯇꯦꯇꯁ ꯅꯣꯡꯃ ꯏꯁꯇꯦꯇꯁ ꯌꯦꯡꯉ ꯂꯩꯔꯝꯕ
ꯅꯨꯕꯥꯅꯤꯁꯨ ꯌꯥꯎꯅꯤꯡ ꯅꯤꯡꯉꯦ ꯉ ꯑꯃꯨꯛꯀ ꯈꯜꯂꯨ ꯈꯜꯂꯨꯔꯗꯤ ꯌꯥꯎꯅꯕ ꯄꯛꯇꯤ ꯅꯨꯕꯥꯅꯤꯗꯣ ꯑꯉꯥꯡ ꯑꯃ ꯑꯗꯨꯅ ꯑꯉꯥꯡ ꯆ ꯃꯥꯜꯂꯦ ꯍꯥꯏꯕ꯫ ꯃꯥꯃꯥꯎꯣ ꯗꯣ
ꯑꯗꯨꯕꯨ ꯆꯍꯤꯗꯤ ꯑꯃꯈꯛꯇꯅꯦ꯫ ꯑꯩꯅ ꯑꯩꯅ ꯈꯪꯕꯁꯤꯡꯗꯗꯤ ꯃꯥꯅ ꯈ꯭ꯋꯥꯣꯏꯗꯒꯤ꯫ ꯃꯦꯆꯣꯔ ꯑꯣꯏꯕ ꯑꯃ ꯑꯣꯏꯈ꯭ꯔꯦ ꯑꯅꯤꯡꯉꯦ꯫ ꯍꯣꯠꯅꯗꯕ ꯀꯨꯏꯗꯤ ꯀꯨꯏꯈ꯭ꯔꯦ ꯇꯥꯕ꯭ꯔꯣ
ꯎꯝꯝ ꯅꯪꯒꯤꯁꯦ ꯌꯥꯗꯕ ꯃꯥꯜꯂꯦ ꯅꯦꯠꯋꯔꯛꯁꯦ꯫
ꯑꯁ ꯈꯪꯗꯦ ꯑꯩꯒꯤ ꯅꯤꯉꯡꯁꯦ ꯀꯃꯥꯏꯅ ꯇꯧ
ꯍꯦꯛ ꯍꯦꯛ ꯆꯠꯄꯒ ꯂꯩ ꯅꯪꯒꯤ ꯅꯪꯒꯤ ꯌꯥꯗꯕꯒꯤ꯫ ꯎꯝ ꯅꯪꯒꯤ ꯌꯥꯗꯕꯒꯤ ꯑꯣꯏꯔꯝꯅꯤ ꯆꯠꯄꯗꯣ ꯑꯩꯈꯣꯏꯒꯤ꯫ ꯒꯤ ꯌꯥꯕꯒꯤ ꯅꯪ ꯐꯖꯥꯅ ꯇꯥꯔ ꯂꯩꯕ ꯃꯥꯜꯂꯦ ꯍꯥꯏꯗꯤ ꯎꯝ ꯑꯩꯅ ꯋꯥ ꯉꯥꯡꯕꯒꯨꯝꯕꯁꯦ ꯀꯨꯏꯅ ꯂꯩꯔꯒ ꯈꯨꯝꯃꯛꯑꯦ ꯍꯥꯏꯕ
ꯑꯣ ꯑꯗꯨꯒꯤ ꯑꯣꯏꯔꯝꯒꯅꯤ ꯑꯩꯉꯣꯟꯗꯗꯤ ꯐꯖꯅ ꯇꯥꯏꯕꯀꯣ
ꯎꯝ
ꯑꯗꯨꯕꯨ ꯑꯩꯒꯤ ꯅꯛ ꯋꯥꯡꯅ ꯑꯣꯏꯔꯝꯒꯅꯤ꯫
ꯎꯝ
ꯉꯁꯥꯏ ꯑꯩꯁꯨ ꯑꯗꯨꯃꯥꯏꯅ ꯇꯧꯋ ꯑꯗꯨꯒ ꯑꯩꯅ ꯑꯗꯨꯃꯥꯏ ꯈꯠꯅꯕꯅꯦ꯫ ꯌꯥꯔꯦ ꯑꯩꯉꯣ ꯑꯩꯅ ꯅꯪꯒꯤꯗꯤ ꯐꯖꯅ ꯇꯥꯔꯒ ꯅꯪꯅ ꯇꯥꯗꯕꯗꯨ ꯅꯪꯉꯣꯟꯗꯒꯤꯅꯦ ꯑꯩꯅ ꯍꯥꯏꯕ ꯑꯗꯨꯒꯤ ꯅꯪꯅ ꯑꯩꯒꯤ ꯇꯥ ꯅꯪ ꯅꯪ ꯅꯪ ꯑꯩ ꯅꯪꯒꯤ ꯇꯥꯗꯕꯨ ꯅꯪꯣꯗꯗꯤ ꯂꯩꯦ ꯍꯥꯏꯌꯦ꯫
ꯅꯣꯔꯃꯦꯜ ꯑꯣꯏꯅ ꯇꯧꯕ ꯌꯥꯔꯗꯤ ꯐꯒꯗ ꯅꯦꯠ ꯗꯇꯥꯁꯦ ꯃꯔꯛ ꯃꯔꯛꯇ ꯌꯥꯕ ꯌꯥ ꯑꯗꯨ ꯑꯗꯨꯃꯥꯏꯅ ꯇꯧꯕꯒꯤꯀꯣ ꯎꯝ ꯑꯁ ꯑꯩꯒꯤ ꯄꯨꯟꯁꯤꯁꯦ ꯍꯌꯦꯡꯁꯦ ꯀꯔꯤ ꯇꯧꯒꯗ꯭ꯔꯥ ꯈꯪꯗꯦ ꯑꯩꯁꯨ ꯊꯕꯛ ꯇꯧꯕꯗꯣ ꯍꯥꯏꯗꯤ ꯐꯖꯅ ꯈꯪꯗꯕꯒꯤꯀꯣ ꯇꯧꯅꯤꯡꯗꯕ ꯑꯗꯨꯝ ꯁꯨꯇꯤ ꯂꯧꯈ꯭ꯔꯕꯅꯤꯅꯦ ꯉꯁꯤꯁꯦ ꯍꯌꯦꯡ ꯑꯃꯨꯛ ꯀꯔꯤ ꯍꯥꯏꯗꯣꯏꯔꯥ ꯈꯪꯗꯦ ꯅꯥꯏꯌꯦꯦ ꯍꯥꯏꯅꯗꯤ ꯍꯥꯏꯈ꯭ꯔꯕꯅꯤ꯫
ꯑꯣ ꯑꯗꯨ ꯚꯥꯏ
ꯍꯣꯏ
ꯑ ꯑꯃꯗꯣ ꯊꯣꯛꯂꯛꯄ ꯀꯥꯟꯗ ꯑꯃꯨꯛꯀ ꯆꯪꯉꯔꯣꯏ ꯍꯥꯏꯕꯗꯣ
ꯎꯝ
ꯑꯗꯣ ꯅꯕꯥꯅꯤꯒꯤ ꯄ꯭ꯂꯥꯟꯗꯤ ꯑ ꯀꯩꯅꯣꯗꯤ ꯂꯩꯔꯕꯝꯅꯤꯀꯣ
ꯎꯝ ꯑꯩꯒꯤ ꯑꯣꯏꯅꯗꯤ ꯂꯩꯇ꯭ꯔꯗꯤ ꯑꯩꯅ ꯄ꯭ꯂꯥꯟ ꯇꯧꯕꯗꯤ ꯆꯠꯂꯒ ꯊꯥ ꯑꯃꯒꯨꯝꯕ ꯀꯣ
ꯎꯝ
ꯈꯄ ꯎꯝ ꯂꯩꯔꯒ ꯌꯨꯝꯗ ꯋꯥꯔꯛ ꯐ꯭ꯔꯣꯝ ꯍꯣꯝꯒꯨꯝꯕ ꯇꯧꯒꯦ ꯍꯥꯏꯅ ꯈꯟꯕꯅꯦꯕ
ꯎꯝ
ꯑꯗꯨꯕꯨ ꯈꯪꯗꯦ ꯁꯤꯇꯨꯋꯦꯁꯟꯗꯁꯨ ꯂꯩꯔꯦ ꯑꯩꯈꯣꯏꯒꯤ ꯋꯥꯡꯕ ꯃꯤꯁꯤꯡꯗꯨꯅ ꯄꯤꯅꯤ ꯍꯥꯏꯔꯗꯤ ꯌꯥꯔꯦꯗꯅ ꯄꯤꯗ꯭ꯔꯗꯤ ꯎꯄꯥꯏ ꯂꯩꯇꯦ ꯑꯗꯨꯝ ꯍꯟꯕ ꯇꯥꯔꯦ ꯑꯗꯨꯕꯨ ꯈꯔ ꯀꯨꯏꯅ ꯂꯩꯅꯤꯡꯕꯀꯣ ꯌꯨꯝꯗꯁꯨ ꯆꯠꯇꯕ ꯀꯨꯏꯈ꯭ꯔꯕꯅꯤꯅ ꯑꯩꯕꯨꯗꯤ ꯑꯗꯨꯝ ꯍꯟꯅꯤꯡꯉꯥꯏ ꯄ꯭ꯂꯥꯅꯤꯡꯗꯤ ꯂꯩꯌꯦ ꯃꯥꯅ ꯃꯥꯁꯤꯅ ꯀꯔꯤꯔꯥ ꯌꯨꯝꯗ ꯆꯠꯂꯒ ꯃꯥꯒꯤ ꯑꯣꯟ ꯑꯣꯏꯅ ꯍꯥꯡꯗꯣꯛꯑꯒ ꯊꯕꯛ ꯍꯧꯔꯒꯦ ꯍꯥꯏꯅꯗꯤ
ꯑꯗꯨꯅꯦ ꯑꯩꯅ ꯑꯩꯅ ꯑꯗꯨꯃꯥꯏꯅ ꯍꯥꯏꯕꯅꯦ ꯑꯗꯨꯗꯨꯣ ꯌꯥꯝ ꯐꯩꯌꯦꯅ ꯍꯥꯏꯗꯤ ꯑꯗꯨꯃꯥꯏꯅ ꯇꯧꯔꯗꯤ
ꯎꯝ ꯑꯗꯨꯕꯨ ꯁꯦꯚꯤꯡ ꯂꯩꯇꯕꯅꯤꯅ ꯌꯥꯔꯣꯏꯌꯦ ꯍꯥꯏꯕ ꯍꯟꯗꯛ ꯆꯠꯂꯒ ꯍꯜꯂꯣꯏ ꯍꯥꯏꯔꯗꯤ ꯌꯥꯔꯔꯣꯏ ꯍꯥꯏꯕ ꯁꯦꯚꯤꯡ ꯂꯩꯇ꯭ꯔꯗꯤ ꯀꯃꯥꯏꯅ ꯍꯪꯗꯣꯛꯇꯣꯏꯅꯣ ꯄꯩꯁꯥ ꯉꯥꯛꯇꯅꯤꯅꯦ ꯑꯗꯨꯗꯤꯅꯦ ꯑꯗ ꯑ ꯑꯗꯨꯅꯦ ꯑꯗꯨꯒꯤ ꯈꯪꯗꯦ ꯑꯗꯨꯝ ꯊꯣꯛꯄ ꯑꯣꯏꯔꯦꯅꯤ ꯑꯩꯅ ꯃꯥꯁꯦ ꯍꯌꯦꯡ ꯁꯨꯇꯤ ꯂꯩꯕꯒꯤꯀꯣ ꯑꯩꯅ ꯍꯌꯦꯡꯁꯦ ꯂꯩꯔꯗꯤ ꯏꯁꯃꯣꯛ ꯄꯣꯔꯛꯇꯣ ꯂꯩꯔꯒ ꯊꯥꯔꯑꯣ ꯍꯥꯏꯕ
ꯎꯝ
ꯍꯣꯏ ꯍꯥꯏꯅ ꯍꯥꯏꯔꯒ ꯂꯩ ꯍꯌꯦꯡꯁꯦ ꯆꯠꯂꯒ ꯌꯦꯡꯉꯒ ꯊꯥꯕꯤꯒꯦ ꯍꯥꯏꯅ ꯏꯃꯥꯟꯅꯕꯤꯗꯣ ꯏꯃꯥꯟꯅꯕꯤ ꯑꯃꯗꯣ ꯃꯣꯏꯔꯣꯝꯗ ꯂꯩꯌꯦꯕꯀꯣ ꯑꯗꯨꯒꯤ ꯀꯔꯤ
ꯑꯗꯨꯝ
ꯑ ꯍꯥꯏꯔꯣ
ꯃꯣꯏꯁꯨ ꯀꯃꯥꯏꯒꯦ
ꯑ ꯍꯣꯏ ꯍꯣꯏ ꯃꯣꯏꯗ ꯈꯔ ꯍꯣꯡꯉꯦ ꯑꯩꯈꯣꯏꯗꯗꯤ ꯇꯥꯡꯉꯤꯅꯦ
ꯎꯝ ꯑꯗꯨꯗ ꯌꯥꯝ ꯅꯨꯡꯁꯤꯕꯗꯤ ꯃꯥꯜꯂꯤꯉꯣ
ꯍ
ꯑꯩꯗꯤ ꯈꯪꯗꯦ ꯑꯗꯨꯕꯨ ꯃꯣꯏ ꯃꯅꯨꯡꯗꯨꯗꯤ
ꯎꯝ ꯃꯥꯗꯤ ꯇꯣꯡꯗꯤ ꯇꯣꯡꯉꯥꯜꯂꯦ ꯑꯇꯩꯒ ꯍꯥꯏꯅꯔꯗꯤ ꯑꯉꯥꯡ ꯑꯣꯏꯕꯒꯤ ꯇꯣꯡ ꯊꯣꯡ ꯐꯣꯡ ꯇꯧꯔꯤꯔꯗꯤ ꯈꯪꯗꯦꯕꯀꯣ ꯀꯔꯤ ꯀꯔꯤ ꯇꯧꯔꯦ ꯇꯨꯃꯤꯟꯅ ꯑꯃꯨꯛꯀ ꯂꯩꯈ꯭ꯔꯕ ꯃꯥꯜꯂꯦ ꯇꯥꯕ꯭ꯔꯣ ꯅꯪꯒꯤ ꯃꯨꯀꯣꯟ ꯇꯥꯇꯔꯤꯦ ꯃꯨꯀ